ꯍꯜꯂꯣ
ꯇꯥꯔꯕꯣ ꯇꯥꯔꯦ ꯇꯥꯔꯦ ꯑꯩ ꯑꯩꯗꯤ ꯑꯃ ꯁꯣꯏꯈ꯭ꯔꯦ ꯅꯪꯅ ꯀꯩꯅꯣ ꯇꯧꯈꯠꯂꯛ ꯄꯥꯏꯈꯠꯂꯛꯇꯗꯅ ꯅꯉꯣ ꯍꯧꯖꯤꯛꯀꯤ ꯅꯪꯅ ꯑꯩꯅ ꯇꯧꯕꯗꯣ ꯄꯥꯏꯈꯠꯂꯛꯇꯕꯒꯝ ꯑꯃ ꯁꯣꯏꯈ꯭ꯔꯦꯅꯦ ꯑꯩꯁꯦ ꯑꯣ ꯖꯦꯔꯣ ꯆꯠꯂꯦꯅꯦ ꯑꯃꯗꯤ
ꯀꯃꯥꯏꯅ ꯈꯪꯒꯦ ꯍꯥꯏꯖꯦ
ꯑꯦ ꯃꯣꯏ ꯃꯦꯁꯦꯖ ꯂꯥꯛꯑ ꯀꯩꯅꯣ ꯇꯧꯕꯅꯦ ꯅꯪ ꯆꯥꯛ ꯆꯥꯗ꯭ꯔꯤꯕꯣ
ꯆꯥꯗꯔ꯭ꯤꯗ
ꯀꯩ ꯏꯟꯁꯥꯡ ꯊꯣꯡꯗꯣꯏꯅꯣ
ꯈꯪꯗꯦꯗ ꯀꯩ ꯏꯟꯆꯥꯡ ꯊꯣꯡꯗꯣꯏꯅꯤ ꯀꯩꯔꯪꯗ ꯂꯩ
ꯍꯋꯥꯠ ꯐꯣꯟ ꯇꯧꯔꯛꯇ꯭ꯔꯣ
ꯏꯍꯦ ꯇꯧꯔꯛꯃ ꯑꯩ ꯃꯤ ꯑꯩ ꯐꯣꯟ ꯇꯧꯒꯦ ꯇꯧꯔꯒ
ꯑꯩꯉꯣꯟꯗ ꯀꯝꯐꯔ꯭ꯦꯟꯁ ꯄꯤꯔꯤꯉꯥꯏꯗꯕꯨꯗꯤ ꯇꯧꯗꯦ ꯅꯪꯉꯣꯟ ꯇꯧꯒꯦꯅ ꯏꯟꯖꯣ ꯑꯦ ꯃꯥ ꯀꯥꯏꯗꯅꯣꯃꯗ ꯆꯛꯀꯅꯤ ꯍꯥꯏꯕꯅꯤꯅ
ꯑꯩꯗꯣ ꯒꯥꯔꯤ ꯂꯩꯕ
ꯑꯩꯅꯕꯨꯗꯤ ꯍꯥꯏꯈꯤꯃꯦ ꯃꯥ ꯀꯥꯏꯗꯅꯣꯝ ꯀꯩꯔꯪꯗ ꯀꯩꯔꯪꯗ ꯆꯠꯀꯅꯤ ꯍꯥꯏꯕ ꯀꯩꯅꯣ ꯀꯥꯏꯗꯅꯣꯝ ꯆꯠꯀꯅꯤ ꯍꯥꯏ ꯀꯩꯔꯪ ꯑꯃ ꯀꯩꯅꯣ ꯍꯌꯦꯡ ꯀꯅ ꯀꯅ ꯍꯥꯞꯇꯨꯖꯥꯠꯅꯣ
ꯏꯟꯗ꯭ꯔꯃꯅꯤ ꯌꯥꯎꯕ ꯎꯗꯦ ꯑꯗꯨꯗꯒꯤ
ꯍꯌꯦꯡ ꯀꯅꯥ ꯀꯅꯥꯅꯣꯗꯤ ꯑ ꯅꯪ ꯌꯥꯎꯕ ꯎꯗꯦ
ꯅꯪꯁꯨ ꯌꯥꯎꯗ꯭ꯔꯦꯗꯅ ꯅꯪꯁꯨ ꯌꯥꯎꯗ꯭ꯔꯦꯗꯅ
ꯑꯥ ꯖꯔꯃꯅꯤ ꯌꯥꯎꯗ꯭ꯔꯦ
ꯄ꯭ꯔꯤꯇꯝꯒ ꯏꯟꯗ꯭ꯔꯝꯅꯤꯒ ꯍꯌꯦꯡ ꯀꯩ ꯇꯧꯗꯣꯏ ꯂꯩꯕꯥꯛ ꯂꯩꯕꯥꯛꯀꯤꯗꯣ ꯇꯧꯗꯣꯏꯖꯥꯠꯂꯣ ꯍꯌꯦꯡ ꯑꯁ ꯃꯊꯥ ꯁꯥꯥꯗꯣꯔꯤꯗ
ꯉꯁꯤꯅ ꯅꯨꯡꯉꯥꯏꯔꯤꯕ ꯍꯥ ꯉꯁꯤꯅ ꯅꯨꯡꯉꯥꯏ ꯅꯪꯗꯤ ꯊꯕꯛ ꯁꯨꯡ ꯁꯨꯍꯧꯗꯦꯅꯦ ꯉꯁꯤꯗꯤ
ꯑꯥ ꯑꯦ ꯀꯥꯏꯗꯩꯩ ꯌꯥꯡꯂꯦꯟ ꯍꯨꯃꯥꯡ ꯆꯥꯛꯆꯥ ꯇꯣꯛꯄꯩꯗꯨꯕꯨꯗꯤ ꯈꯔ ꯄꯨꯛ ꯁꯥꯎꯒꯠꯂꯛꯑꯕ ꯆꯛꯆ ꯇꯣꯛꯄꯗꯨꯒꯗꯤ ꯄꯨꯛ ꯁꯥꯎꯒꯠꯂꯛꯑꯥꯕ
ꯀꯥꯢꯗꯩ ꯁꯨꯗꯕꯅꯣ ꯕꯥꯇꯤꯟ ꯊꯥꯡ ꯊꯥꯡ ꯆꯠꯂꯒ ꯍꯩꯔꯤ ꯃꯌꯥꯝꯗꯨꯗꯤ ꯁꯦꯝꯃꯤ ꯃꯌꯥꯝꯗꯨꯗꯤ
ꯑꯁ ꯑꯩꯗꯤ ꯂꯣꯏꯔꯦ ꯈꯨꯨꯠꯀ ꯅꯥꯔꯛꯄ ꯖꯥꯠꯅꯤꯍꯦ ꯃꯤꯒꯤ ꯈꯣꯡ ꯀꯥꯔꯛ ꯀꯥꯔꯛ ꯀ ꯆꯥꯁ ꯆꯥꯁ ꯅꯔꯛꯄꯒ
ꯇꯞ ꯇꯥꯥꯢ ꯆꯥꯁꯤꯟꯂꯨꯔꯝꯅꯤꯅ ꯋꯥꯔꯕ ꯑꯩꯗꯣ
ꯎꯝ
ꯁꯨꯄꯔ ꯄꯦꯟꯒꯥ ꯐꯖꯔꯦ ꯑꯁ ꯁꯨꯝ ꯇꯥꯛ ꯑꯩ ꯑꯩꯉꯣꯟꯗꯁꯥꯏ ꯇꯧꯔꯛꯝꯕꯗ ꯁꯨꯝ ꯀꯝꯄꯦꯟꯁ ꯄꯤꯒꯦꯅꯥ ꯋꯥꯔꯤ ꯁꯅꯕꯅꯤ ꯍꯣꯕꯦ ꯍꯣꯕꯦ ꯇꯧꯔꯒ ꯆꯠꯈꯤꯕꯅꯦ ꯀꯟꯐ꯭ꯔꯦꯟꯁꯇꯨ ꯄꯤꯒꯦ ꯇꯧꯒꯤꯅꯦꯕ ꯑꯦ ꯀꯥꯎꯏ ꯏꯃ ꯀꯥꯏꯗꯅꯣꯝ ꯆꯠꯀꯅꯤ ꯀꯩ ꯍꯥꯏꯔꯝꯕꯅꯤꯅꯦ ꯉꯍꯥꯛ ꯃꯨꯛꯀꯤ ꯃꯃꯥꯡꯗ ꯑꯩꯅ ꯋꯥꯔꯤ ꯁꯥꯟꯅꯩꯗꯅ ꯍꯥꯏꯒꯤꯝꯅꯦꯕ ꯑꯣ ꯐꯥꯔꯦ ꯐꯥꯔꯦ ꯑꯗꯨꯗꯤ ꯀꯣꯟ ꯇꯧꯔꯒꯦ ꯇꯧꯔ ꯊꯝꯒꯤꯝꯅꯦꯕ
ꯅꯪꯗꯤ ꯑꯅꯤ ꯈꯛꯇ ꯉꯥꯢꯔꯦ ꯍꯥ
ꯍꯧꯖꯤꯛ ꯑꯃ ꯑꯃ ꯑꯃꯗꯨ ꯑꯅꯤꯈꯛꯇꯪ ꯉꯥꯏꯕꯗ ꯍꯧꯖꯤꯛ ꯑꯃ ꯁꯣꯏꯈ꯭ꯔꯦ
ꯑꯩ ꯑꯩ ꯀꯣꯟ ꯇꯧꯕꯗꯤ ꯌꯥꯗꯦꯕ ꯑꯩꯅ ꯀꯥꯏ ꯆꯪꯗꯣꯏꯅꯣꯕ ꯑꯗꯨꯕꯨ
ꯑꯗꯨꯗ ꯍꯣꯔꯦꯟ ꯀꯩꯅꯣ ꯀꯩꯅꯣꯒꯤꯗꯨꯗ ꯃꯦꯛ ꯑꯦꯞ ꯀꯩꯅꯣ ꯍꯣꯔꯦꯟ ꯑꯗꯨꯅ ꯑꯃꯨꯛ ꯑꯗꯨꯝꯕꯩ ꯋꯥꯔꯤ ꯍꯣꯔꯦꯟ ꯁꯥꯟꯅꯔꯁꯤ ꯑꯗꯨꯝꯕꯅ ꯅꯣꯏ ꯁꯥꯏꯅꯥ ꯀꯥꯔꯤ ꯊꯣꯡꯉꯤꯅꯣ
ꯀꯩꯔꯪꯗ ꯂꯩꯌꯦ ꯑꯗꯨꯅ ꯀꯩꯀꯩ ꯊꯣꯡꯉꯤꯅꯣ ꯈꯪ ꯑꯦ ꯌꯨꯝꯗꯗꯤ ꯉꯁꯥꯏ ꯈꯪꯗꯦ ꯉꯥꯟ ꯉꯥꯟꯁꯜꯂꯝꯃꯝꯅꯤ
ꯑꯣ ꯆꯥꯛ ꯑꯥ ꯆꯥꯕꯗꯨ ꯆꯥꯔꯛꯑꯣꯏꯕ ꯀꯤꯂꯣꯃꯤꯇꯔ ꯀꯌꯥꯃꯨꯛ ꯑꯣꯏꯒꯦ ꯇꯥꯕ꯭ꯔꯣ
ꯆꯔꯣꯢꯗ
ꯅꯦꯠꯋꯥꯛ ꯅꯨꯡꯉꯥꯏꯇꯕ ꯃꯥꯂꯦ
ꯑꯥꯗ ꯑꯥꯗ ꯍꯜꯂ ꯆꯥꯗꯣꯢꯅꯤ
ꯑꯣ ꯅꯦꯠꯋꯥꯛ ꯅꯨꯡꯉꯥꯢꯇ ꯃꯥꯜꯂꯦ ꯄꯠ ꯄꯠ ꯇꯠꯄ ꯂꯩꯌꯦ ꯑꯗꯨꯗꯤ ꯅꯣꯏ ꯍꯜꯂꯛ ꯊꯣꯡꯇꯣꯛ ꯑꯃ ꯆꯠꯂꯤꯕ ꯅꯣꯏ ꯁꯥꯏꯅ ꯇꯧꯔꯒ
ꯀꯤꯂꯣꯃꯤꯇꯔ ꯑꯍꯨꯝ ꯃꯨꯛ ꯑꯃ